ꯑꯣ ꯑ ꯑ ꯀ ꯍ ꯆ ꯆꯔꯕꯣ ꯐꯔꯤ ꯏꯟꯁꯥꯟ ꯁꯔꯦ ꯍꯥꯏ
ꯄꯨꯁꯤ ꯊꯣꯡꯅ ꯆꯥꯌꯦ
ꯉꯁꯤ ꯀꯔꯤ ꯊꯕꯛ ꯇꯧꯕ꯭ꯔꯥ
ꯀꯔꯤꯁꯨ ꯇꯧꯗꯦ ꯇꯧꯁꯨ ꯇꯧꯗꯦ
ꯃꯅꯤꯄꯨꯔꯤꯗꯤ
ꯆꯥꯛꯁꯨ ꯆꯥꯗ꯭ꯔꯦ ꯌꯦꯟꯖꯥꯡ ꯑꯍꯥꯎꯒꯤ ꯆꯥꯅꯤꯡꯉꯥꯏ ꯂꯩꯇ꯭ꯔꯦ ꯄꯩꯁꯥ ꯊꯥꯔꯛꯎ
ꯅꯪꯒꯤ ꯋꯥꯈꯜꯗ ꯂꯣꯛꯆꯕꯤ ꯑꯩꯅꯤ ꯅꯪꯕꯨ ꯎꯔꯕꯗꯒꯤ ꯋꯥꯈꯜꯅꯤ ꯅꯨꯡꯁꯤ ꯍꯛꯇ ꯍꯥꯏꯔꯒꯦ
ꯅꯨꯡꯁꯤ ꯍꯛꯇ ꯍꯥꯏꯔꯒꯦ ꯐꯥꯁꯂꯥꯒꯤꯗꫭ ꯇꯧꯕ ꯂꯣꯏꯔꯕꯣ
ꯍꯣꯏ ꯂꫭꯏꯔꯦ ꯇꯧꯕꯤꯈ꯭ꯔꯦ ꯃꯥꯅꯁꯨ ꯍꯔꯥꯎ ꯍꯔꯥꯎꯅ ꯄꯩꯁꯥꯕꯤ ꯌꯦꯡꯗꯅ ꯂꯩꯔꯝꯒꯅꯤ
ꯑꯣ
ꯐꯔꯁ ꯍꯥꯞ ꯋꯥꯁ ꯄ꯭ꯔꯥꯟ ꯕꯦꯜ ꯄ꯭ꯂꯦ ꯏꯁꯇꯥꯔꯁ ꯑꯞꯇꯔ
ꯍꯌꯦꯡꯗꯤ ꯍꯌꯦꯡꯗꯤ ꯀꯥ ꯍꯌꯦꯡꯗꯤ ꯀꯅꯥ ꯀꯅꯥꯅꫭ ꯃꯦꯁ ꯂꯩꯕꯗꫭ
ꯍꯌꯦꯡꯁꯦ ꯄꯨꯡ ꯕꯥꯔꯣ ꯃꯈꯥꯏꯗ ꯏꯪꯂꯦꯟꯒ ꯅ꯭ꫭꯔꯋꯦ ꯁꯥꯟꯅꯒꯅꯤ
ꯏꯤꯟꯂꯦꯟꯒ ꯅꯣ꯭ꯔꯋꯦ ꯀꯅꯥꯕꯨꯅꫭ ꯁꯥꯞꯄꯣꯠ ꯇꯧꯒꯅꯤ
ꯗꯦꯠ ꯑꯦꯂꯚꯦꯟꯅꯤ ꯉꯔꯥꯡ ꯍꯌꯦꯡꯒꯤꯗ
ꯍꯌꯦꯡꯒꯤ ꯂꯩꯇꯦ ꯖꯁ ꯑꯦꯠ ꯗ
ꯂꯩꯌꯦꯅ ꯑꯥ ꯐ꯭ꯔꯥꯟꯁꯒ ꯐ꯭ꯔꯥꯟꯁꯒ ꯀꯅꯥꯔꫭ ꯁꯥꯟꯅꯗꯣꯏꯁꯦ ꯃꯔꯣꯀꯣꯅꯤ
ꯑꯗꯣ ꯎꯝ ꯃꯔꯥꯛꯇ ꯀꯅꯥ ꯀꯅꯥꯕꯨ ꯁꯥꯞꯄꯣꯠ ꯇꯧꯒꯅꯤ ꯅꯪ
ꯐ꯭ꯔꯥꯟꯁꯗ ꯁꯥꯞꯄꯔ ꯇꯧꯔꯒ ꯑꯃꯨꯛ ꯌꯦꯕ ꯇꯥꯔꯅꯦ
ꯐ꯭ꯔꯥꯟꯁꯀꯥ ꯅꫭꯛ ꯑꯥ ꯃꯣꯔꯣꯀꯣ
ꯍꯥꯏꯁ ꯃꯇꯝꯁꯨ ꯃꯇꯝꯁꯨ ꯌꯥꯝ ꯆꯠꯇꯦꯍꯦ ꯑꯁꯤꯗꯤ ꯃꯤꯅꯤꯠ ꯑꯍꯨꯝ ꯈꯛꯇ ꯉꯥꯏꯔꯦꯅꯦ ꯇꯨꯌꯦꯞ ꯃꯤꯅꯤꯠꯁ ꯇꯧꯒꯗꯨꯕꯕꯨ
ꯍꯥ
ꯃꯇꯝꯁꯦ ꯌꯥꯝ ꯁꯥꯡꯅ ꯂꯧꯒꯗꯧ ꯃꯥꯜꯂ ꯁꯤꯗꯤ
ꯍꯁꯦ ꯂꯩꯖꯤ ꯇꯨ ꯇ꯭ꯔꯥꯕꯦꯜ ꯕꯥꯥꯏ ꯁꯨꯝꯃꯣ ꯕꯥꯕꯥꯏ ꯃꯤꯁꯨ ꯖꯥꯠ ꯖꯠꯅꯤꯗ ꯐꯦꯟꯁꯤꯡꯁꯨ ꯑꯦ ꯑꯥꯏ ꯊꯣꯛꯈ꯭ꯔꯕꯅꯤꯅ ꯐꯖꯅ
ꯅꯪ ꯁꯨ ꯑꯦꯗꯤ ꯇꯧꯔꯒ ꯍꯥꯕ꯭ꯂꯣꯞ ꯇꯧꯋꯦꯅꯥ
ꯂꯩꯇ꯭ꯔꯦ ꯑꯩ ꯆꯠ ꯖꯤ ꯕꯤ ꯗꯤ ꯄꯥꯏꯗ꯭ꯔꯦ ꯄꯥꯏꯕꯁꯨ ꯌꯥꯗꯦ ꯑꯩꯅ ꯏꯗꯤꯛ ꯇꯧꯕ ꯀꯥꯟꯗ ꯅꯪꯒꯤꯗꯣ ꯚꯥꯏꯂꯦꯟꯁꯀꯤꯅꯤ ꯁꯤꯗꯤ ꯌꯥꯔꯣꯏ ꯁꯨꯃꯥꯏꯅ ꯇꯧꯕ ꯌꯥꯔꯣꯏꯅ ꯑꯗꯨ ꯑꯗꯥ ꯍꯥꯏꯔꯦ
ꯀꯔꯝꯍ ꯍꯥꯏꯥꯏꯅ ꯇꯧꯒꯔ ꯇꯧꯒꯦꯔꯣꯏ
ꯑꯩꯈꯣꯏꯗꯤ ꯏꯗꯤꯛ ꯇꯧꯕꯒꯨꯝꯕ ꯏꯟꯇꯔꯦꯁ ꯂꯩꯇꯕꯒꯤꯅꯦ ꯅꯠꯇ꯭ꯔꯗꯤ ꯁꯇꯔꯗꯤ ꯀꯇꯤꯀꯇꯤ ꯗꯥꯏ
ꯍꯂꯥꯎꯔꯥ ꯑꯦꯛꯖꯤꯠ ꯀꯦꯌꯥꯔꯂꯦꯁ ꯑꯦꯠ ꯂꯥꯁ ꯃꯤꯅꯤꯠ ꯗꯥꯏ
ꯅꯣꯏ ꯌꯦꯖꯥꯝꯗꯕꯨꯣ ꯂꯣꯏꯔꯕꯣ
ꯂꯣꯏꯔꯦ ꯑꯃ ꯎꯛꯇꯒꯤꯄꯔ ꯊꯥꯅꯤꯡꯉꯥꯏ ꯉꯥꯏꯔꯦ
ꯄꯋꯥꯇꯤꯀ ꯍꯣꯃꯗꯤ ꯂꯩꯇꯦ
ꯅꯦꯛꯁ ꯊꯥꯗ꯭ꯔꯥ ꯈꯪꯅꯤꯀꯣ ꯇꯧꯗꯣꯏꯁꯦ ꯍꯧꯖꯤꯛ ꯊꯥꯗꯤ ꯇꯥꯔꯔꯣꯏ ꯍꯨ ꯏꯖ ꯗ ꯑꯥꯔꯇꯤꯁ ꯇꯠꯁꯏ ꯍꯥꯏ ꯏ ꯍꯤꯁꯤꯁ ꯀꫭ ꯄ꯭ꯂꯤꯁ ꯑꯦꯒꯣ ꯗꯣ ꯗꯦ ꯋꯦꯔ ꯁ ꯕꯥꯏ ꯃꯦꯁꯤ ꯂꯞ ꯂꯞ ꯂꯞ ꯅꯎ ꯗꯦꯑꯔ ꯁ‌ꯦꯌꯤꯡ ꯏꯟ ꯐꯤꯀꯤꯛ ꯐꯤꯐꯥ ꯍꯦꯚꯤꯤꯡ ꯑꯦꯠꯖꯕ ꯒꯤꯞ ꯌꯨ ꯑꯦ ꯏꯁꯄ꯭ꯔꯦꯁꯣ ꯒ꯭ꯂꯣꯞ ꯃꯤ ꯁꯤꯟꯁ ꯏꯁꯇꯥꯔꯇꯦꯁ ꯋꯥꯋꯁꯅꯤ
ꯁꯁꯟ ꯎꯠ ꯆ ꯆ
ꯀꯔꯤꯒꯔꯣ ꯋꯥꯗꯣ ꯐꯖꯅ ꯉꯥꯡꯗ꯭ꯔꯅ ꯄꯦꯄ ꯉꯥꯡꯉꯏꯗꯣ ꯋꯦꯟ ꯃꯦꯗꯤꯇꯦꯁꯟ ꯏꯖ ꯅꯣꯠ ꯍꯦꯜꯄꯤꯡ ꯗ ꯑꯦꯟꯖꯥꯏꯇꯤ
ꯎꯝ
ꯑꯩ ꯀꯣ ꯆꯁꯤ ꯂꯩꯗꯅ ꯑꯩꯗꯤ
ꯇꯨꯡꯁꯤꯤꯔꯣꯏꯔꯣ
ꯇꯨꯝꯅꯤꯡꯉꯥꯏ ꯀꯥꯟꯟꯅ ꯋꯥꯔꯤ ꯁꯥꯔꯦ ꯉꯁꯤ ꯀꯣꯜ ꯂꯣꯏꯔ ꯀꯥꯟ ꯑꯗꯨ ꯇꯥꯔꯦꯅꯦ ꯑꯣ ꯏꯚꯦꯟ ꯕꯥ ꯀꯥꯔ ꯐꫭꯔ ꯑꯦꯕ꯭ꯔꯤ
ꯉꯁꯤ ꯉꯁꯤ ꯉꯁꯤ ꯍꯌꯦꯡ ꯑꯌꯨꯛꯀꯤꯗꯤ ꯄꯨꯡ ꯃꯔꯣꯔꯣ ꯃꯈꯥꯏꯒꯨꯝꯕ ꯑꯃ ꯑꯅꯤꯒꯨꯝꯕꯗ ꯑ ꯣꯜ ꯂꯩꯇꯦ
ꯐꯁ ꯑꯩꯗꯤ ꯈꯪꯗꯦ ꯃꯣꯏꯒꯤ ꯐꯤꯛꯆꯔꯁꯦ ꯀꯔꯝꯍꯥꯏꯅ ꯇꯧꯕ꯭ꯔꯥ ꯈꯪꯗ ꯃꯤ ꯈꯪ ꯃꯤꯗ ꯑꯗꯨꯝ ꯈꯪꯉꯝꯒꯅꯤ ꯑꯩꯗ ꯌꯦꯡꯗꯕꯅꯤ ꯈꯪꯗ꯭ꯔꯦ ꯂꯅꯤꯃꯥꯏ ꯇꯥꯟ
ꯎꯝ ꯍꯧꯗꯤ ꯊꯥꯎ ꯀꯕꯤꯇꯥ ꯐꯦ
ꯍꯅ ꯑꯣꯜꯃꯣꯁ ꯍꯥꯏ ꯍꯥꯠ ꯑꯦꯇ ꯁꯤꯁꯨ ꯋꯥ ꯉꯥꯡꯕꯝꯗ꯭ꯔꯗꯤ ꯌꯥꯗꯕ ꯋꯥ ꯉꯥꯡꯅꯤꯉꯥꯏꯁꯨ ꯂꯩꯇꯕ ꯂꯩꯁꯥꯕꯤ ꯑꯣꯏꯔꯗꯤ ꯅꯨꯡꯉꯥꯏꯅꯤꯦ ꯏꯁꯥꯕꯤ ꯑꯣꯏꯗꯤ
ꯂꯩꯁꯥꯒꯤ ꯐꯖꯕꯒꯤ ꯅꯝꯕꯔ ꯄꯤꯕꯤꯒꯔꯣꯑꯣ
ꯏꯤꯗꯁꯨ ꯌꯥꯝ ꯂꯩꯥꯏꯔꯦ ꯆꯅꯤꯄꯂꯅꯃ ꯑꯔꯟꯣꯗꯣ ꯌꯥꯝ ꯍꯥꯏꯕꯕꯨ ꯑꯥꯔꯦꯟꯇꯤꯅꯥ ꯉꯝꯅ ꯆꯥꯏ ꯑꯅꯤꯒꯣꯂꯥ ꯔꯔꯣꯗꯤ ꯂꯥꯁꯇ ꯅ ꯇꯔ ꯁꯤꯖꯤ ꯀꯌꯥꯕ
ꯔꯣꯗꯜꯗꯣ ꯄꯥꯝꯃ‌ꯦ ꯃꯥꯕꯨ ꯄꯣꯁ ꯅꯨꯡꯁꯤꯍꯦ
ꯅꯨꯡꯁꯤꯔꯨꯁꯨ ꯀꯔꯤ ꯑꯣꯄꯥ ꯂꯩꯅꯤ꯫ ꯉꯁꯤꯒꯤ ꯃꯦꯠꯁꯇꯨ ꯐꯖꯅ ꯄꯦꯟꯈ꯭ꯔꯦ ꯍꯥꯏꯅꯤꯡꯉꯥꯏ ꯂꯩꯇꯅ ꯇꯦꯟꯈ꯭ꯔꯦ
ꯉꯁꯤꯒꯤ ꯃꯦꯁꯅ ꯈ꯭ꯋꯥꯏꯗꯒꯤ ꯋꯥꯔꯥꯛꯇꯥꯛꯗ ꯐꯖꯕ ꯃꯦꯁ ꯍꯥꯏꯕꯗꯨꯅꯤ ꯑꯇꯩ ꯑꯇꯩ ꯌꯦꯡꯕ ꯀꯥꯟꯗꯗꯤ ꯐꯖꯗꯦꯕ ꯉꯁꯤꯒꯤꯗꯤ ꯄꯨꯨꯡꯔ ꯃꯥꯏꯅꯤ ꯑꯇꯩ ꯑꯇꯩꯗ ꯌꯦꯡꯕꯀꯥꯟꯗ ꯏꯌꯥꯝ ꯅꯨꯡꯉꯥꯏꯇꯦꯕ ꯃꯣꯏꯒꯤ ꯃꯦꯁꯁꯣ ꯌꯦꯡꯕꯗ ꯇꯨꯝꯅꯤꯡꯕ ꯎꯅꯤꯡꯕ ꯈꯪꯇꯅꯦ ꯉꯁꯤꯒꯤ ꯃꯦꯁꯅ ꯐꯥꯔ꯭ꯁ ꯉꯁꯤ ꯉꯝꯕ ꯃꯤꯅ ꯀꯅꯥꯕꯣ ꯊꯦꯡꯅꯒꯅꯤ ꯀꯅꯥꯕꯣ ꯇꯥꯕ꯭ꯔꯣ
ꯇꯥꯕ ꯐꯪꯗ꯭ꯔꯤꯉꯩ
ꯇꯕ꯭ꯔꯣ
ꯇꯥꯔꯦ ꯇꯥꯔꯦ
ꯅꯣꯡ ꯆꯨꯗ꯭ꯔꯣ ꯅꯣ ꯅꯣꯏꯔꯣꯝꯗꯗꯤ ꯑꯁ ꯅꯪ ꯍꯧꯖꯤꯛ ꯋꯥꯔꯤ ꯁꯥꯥꯕꯖꯦ ꯇꯜꯂꯦꯍꯦ ꯇꯕ꯭ꯔꯣ
ꯑꯉꯧꯕꯅꯤ
ꯑꯉꯥꯎꯕ ꯉꯥꯎꯕꯅꯤ ꯍꯥꯏꯔꯗꯤ ꯀꯃꯥꯏꯅ
ꯂꯤꯔꯛꯑꯣ ꯑꯉꯥꯎꯕ ꯍꯥꯏꯕꯗꯨꯅꯦ ꯅꯪꯁꯦ
ꯈ꯭ꯋꯥꯏꯗꯤ ꯑꯉꯥꯎꯕ ꯍꯥꯏꯕꯗꯨ ꯇꯥꯔꯦꯅꯦ ꯑꯗꯨꯗꯤ
ꯄꯥꯈꯪꯗꯤ ꯑꯗꯨꯝ ꯑꯣꯏꯔꯤ ꯑꯉꯥꯎꯕꯗꯤ ꯑꯗꯨꯝ ꯍꯦꯟ ꯍꯦꯟꯒꯠꯂꯤ ꯌꯝ ꯐꯩ ꯍꯌꯦꯡ ꯀꯗꯥꯏ ꯆꯠꯀꯥꯅꯤ ꯊꯕꯛ ꯂꯩꯕ꯭ꯔꯣ
ꯊꯕꯛꯄꯨꯗꯤ ꯂꯩꯇꯦ ꯇꯨꯝꯕ ꯆꯠꯀꯅꯤ ꯌꯨꯝꯗ
ꯃꯥꯃꯥꯏꯗ
ꯐꯖꯟ ꯋꯥꯔꯤ ꯁꯥꯔꯣ ꯅꯠꯇꯔꯥꯗꯤ ꯏꯕꯥꯅꯤ
ꯍꯨꯖꯤꯛꯒꯤꯁꯦ ꯅꯪꯅ ꯀꯣꯜ ꯇꯧꯔꯥꯛꯄꯅꯤꯀꯣ
ꯑꯩꯅ ꯀꯣꯜ ꯇꯧꯔꯛꯄꯅꯦ ꯀꯩꯅꯣ
ꯑꯁ ꯑꯩꯅ ꯈꯟꯕꯗꯤ ꯑꯩꯅ ꯇꯧꯔꯕꯅꯤꯅ ꯑꯩꯗꯤ ꯄꯩꯁꯥ ꯐꯪꯒꯦꯅ ꯈꯟꯕ꯭ꯔꯩꯕ ꯑꯗꯨ ꯂꯥꯁꯇ ꯅꯪꯅ ꯇꯧꯔꯛꯄ ꯋꯥꯅꯤꯗ ꯑꯁ ꯅꯨꯡꯉꯥꯏꯇ꯭ꯔꯦ ꯁꯤꯗꯤ ꯃꯅꯤꯠ ꯇ꯭ꯔꯥ ꯁꯨꯔꯦ ꯃꯅꯤꯠ ꯇ꯭ꯔꯥ ꯁꯨꯔꯦ
ꯀꯩꯁꯨ ꯇꯧꯔꯣꯏꯗ ꯁꯤꯕꯨ ꯆꯝꯗꯝ ꯅꯤꯡꯉꯥꯏ ꯂꯩꯇ꯭ꯔ ꯐꯖꯕꯤ ꯔꯁꯤ ꯂꯩꯔꯝ ꯅꯪꯒꯤ ꯃꯥꯏꯊꯣꯡ ꯅꯣꯡꯗꯣꯟ ꯅꯨꯡꯁꯥꯅꯁꯨ ꯍꯦꯟ
ꯑꯦ ꯄꯨꯡ ꯕꯥꯔꯣ ꯇꯥꯔꯦ ꯇꯨꯝꯅꯤꯡꯉꯥꯏꯁꯨ ꯇꯥꯟꯂꯦ ꯉꯁꯤꯒꯤ ꯃꯦꯁ ꯅꯨꯡꯉꯥꯏ ꯐꯖꯃꯟꯕꯒꯤ ꯇꯨꯝꯅꯤꯡꯁꯨ ꯇꯨꯝꯅꯤꯡꯗ꯭ꯔꯦꯗ
ꯍꯣꯏ ꯅꯨꯡꯉꯥꯏ ꯐꯖꯃꯟꯕꯒꯤ ꯃꯅꯤꯄꯨꯔꯤꯁꯨ ꯐꯖꯅ ꯉꯥꯡꯕ ꯍꯩꯏꯇꯦꯅꯦ ꯅꯨꯡꯉꯥꯏ ꯐꯖꯃꯟꯕꯒꯤ
ꯅꯨꯡꯉꯥꯏꯕ ꯐꯖꯃꯟꯕꯒꯤ ꯍꯥꯏꯕꯅꯦ ꯅꯨꯡꯉꯥꯏꯁꯨ ꯅꯨꯡꯉꯥꯏꯕ ꯐꯖꯁꯨ ꯐꯖ ꯃꯥꯟꯕ ꯑꯗꯨꯒꯤ ꯇꯨꯝꯁꯨ ꯇꯨꯝꯅꯤꯡꯗ꯭ꯔꯦꯕ ꯇꯣꯝꯅꯤꯡꯕ ꯐꯥꯎꯗꯦꯕ ꯏꯖꯤꯕꯨꯁꯨꯁ ꯅꯨꯡꯗꯤ ꯅꯨꯡꯁꯤꯌ‌ꯦ ꯑꯗꯨ ꯑꯣꯏꯁꯨ ꯁꯄꯣꯔꯠ꯫ ꯑꯁꯤ ꯅꯨꯄꯥꯕꯨ ꯑꯁ ꯑꯦꯝꯕꯥꯥꯔ ꯇꯧꯋꯦ ꯅꯨꯡꯁꯤꯌꯦ ꯃꯥꯒꯤ ꯃꯥꯒꯤ ꯏꯃꯣꯟꯗꯣ ꯑꯗꯨꯝ ꯒꯨꯝꯕ ꯅꯨꯄꯥ ꯂꯩꯇꯕꯅꯤꯅ ꯏꯅꯇꯔꯦꯁ ꯂꯩꯇꯕꯅꯤꯅ ꯑꯩꯅ ꯁꯞꯄꯣꯔꯠ ꯇꯧꯕꯗꯣ ꯇꯥꯟꯕ ꯇ
ꯐꯣꯔ ꯑꯥꯔꯖꯦꯟꯇꯤꯅꯥ ꯐꯦꯟ ꯋꯤꯡ ꯑꯣꯔ ꯂꯣꯁ ꯏꯐ ꯗꯦ ꯗꯨꯅꯣꯠ ꯅꯣ ꯃꯦꯁꯟ ꯁꯤꯑꯥꯔ ꯁꯚꯦꯟ ꯑꯥꯔ ꯅꯣꯇ ꯑꯦꯂꯥꯎꯠ ꯇꯨ ꯑꯞꯗꯦꯠ ꯁꯇꯣꯔꯤ ꯑꯣꯐ ꯢꯁꯇꯦꯇꯁ